ꯍꯥꯏꯔꯣꯑꯣ ꯄꯦꯡꯒꯤꯨꯅꯦ ꯍꯥꯏꯗꯤꯔꯦ ꯍꯥꯏꯕ
ꯄꯦꯡꯒꯦꯡ ꯍꯥꯏꯗꯤ ꯄꯥꯏꯕ ꯉꯝꯗꯕ ꯇꯥꯕ꯭ꯔꯥ ꯑꯩ ꯉꯥꯡꯕꯁꯦ
ꯇꯥꯏ
ꯎ ꯑꯗꯨꯗꯤꯅ ꯀꯃꯥꯏꯇꯅ ꯄꯦꯟ ꯀꯨꯏꯟ ꯍꯥꯏꯗꯤ ꯄꯥꯏꯕ ꯉꯝꯗꯕ ꯎꯆꯦꯛ ꯃꯈꯜ ꯑꯃ ꯍꯥꯏꯁ ꯗꯦ ꯄꯥꯏꯕ ꯉꯝꯗꯕ ꯆꯦꯛ ꯃꯈꯜ ꯑꯃ ꯑꯩ ꯑꯃꯨꯛ ꯍꯪꯉꯛꯀꯦ ꯑꯥ ꯀꯌꯥꯛ ꯍꯥꯏꯁꯦ ꯀꯩꯅꯣ ꯔꯨꯗꯤ ꯑꯦꯛꯖꯤꯠꯇꯣ ꯁꯤ ꯃꯈꯥꯁꯤꯗ ꯌꯥꯎꯋꯦ ꯑꯗꯣ ꯆꯠꯄ ꯌꯥꯗꯦ ꯀꯌꯥꯛ
ꯀꯌꯥꯛ ꯍꯥꯏꯕꯗꯤ ꯁꯥꯡꯅ ꯁꯥꯕ ꯍꯤ ꯃꯈꯜ ꯑꯃ
ꯗꯨꯗꯤ
ꯑꯩ ꯑꯦꯌꯥꯔꯄꯤꯁ ꯂꯩꯇꯦ ꯍꯥꯏꯕ ꯑꯦꯌꯔꯄꯤꯁ ꯌꯥꯎꯗꯝꯅꯤꯅ ꯌꯥꯝ ꯇꯞꯄꯦ ꯍꯥꯏꯕ ꯃꯛ ꯈꯣꯟꯁꯦ
ꯅꯨꯡꯉꯥꯏꯔꯝꯃ ꯑꯩ ꯏꯌꯔꯄꯤꯁ ꯍꯥꯞꯆꯤꯜꯂꯒꯅꯤ
ꯗꯨꯅꯦ ꯅꯪꯗꯤ ꯅꯨꯡꯉꯥꯏꯔꯝꯅꯤ
ꯎꯝ ꯅꯨꯡꯉꯥꯏ
ꯂꯦꯕꯣꯔꯦꯠ ꯀꯔꯤ ꯍꯥꯏꯗꯤ ꯀꯔꯤ ꯍꯥꯏꯕ
ꯂꯦꯕꯣꯔꯦꯇꯔꯤ ꯍꯥꯏꯒꯗꯤ ꯆꯤꯟꯖꯤꯟ ꯍꯨꯝꯖꯤꯟꯅꯕꯒꯤ ꯆꯥꯌꯦꯡ ꯇꯧꯐꯝ
ꯎꯝ
ꯗꯨꯗꯤ ꯑꯩ ꯑꯃꯨꯛ ꯍꯪꯉꯛꯀꯦ
ꯍꯪꯉꯛ ꯑꯣ
ꯇꯨꯟꯗ꯭ꯔꯥ ꯍꯥꯏꯖꯦ ꯀꯩꯅꯣ ꯍꯥꯏ ꯇꯨꯟꯗ꯭ꯔꯥ
ꯇꯨꯟ ꯗ꯭ꯔꯥ ꯍꯥꯏꯕꯗꯤ ꯃꯥꯂꯦꯝ ꯀꯤ ꯑꯋꯥꯡ ꯊꯪ ꯊꯪꯕ ꯁꯔꯨꯛꯀꯤ ꯍꯦꯛ ꯊꯪꯅꯅ ꯂꯩꯕ ꯃ ꯄꯝ ꯑꯃ
ꯏꯊꯪ ꯈꯪꯕ ꯍꯥꯏꯖꯤꯗꯤ ꯊꯪꯪꯅꯅ ꯍꯥꯏꯇꯦ ꯃꯣꯏꯒꯤ
ꯑꯗꯣ ꯃꯣꯏꯖꯦ ꯃꯥꯏꯖꯦ ꯁꯣꯏꯕꯅꯦ ꯑꯩꯅ ꯄꯥꯏꯔꯤꯗꯨꯅ ꯆꯨꯝꯗꯣꯏꯅꯤ
ꯆꯨꯝꯗꯣꯏꯅꯤ ꯑꯗꯨꯕꯨ ꯑꯗꯨꯗꯤ ꯁꯤꯜ ꯍꯥꯏꯅ ꯀꯩꯅꯣ
ꯁꯤꯜꯂ ꯍꯥꯏꯕꯗꯤ ꯊꯕꯛ ꯍꯥꯏꯕ ꯑꯣꯏꯔꯝꯅꯤꯌꯦ
ꯍꯥꯏꯔꯀꯑꯣ
ꯁꯤꯜ ꯍꯥꯏꯕꯗꯤ ꯏꯔꯦ ꯑꯄꯨꯡꯗ ꯍꯥꯏꯔꯛꯣ
ꯑꯥ
ꯂꯩꯕ ꯉꯥꯃꯛ ꯈꯜ ꯑꯃ ꯍꯥꯏꯕꯅꯤꯍꯦ ꯉꯅꯦ
ꯉꯍ ꯅꯪ ꯁꯤꯜ ꯈꯪꯗ꯭ꯔꯣ
ꯍꯪꯦ ꯎꯗ꯭ꯔꯤ ꯆꯗ꯭ꯔꯤ
ꯑꯦ ꯑꯃ ꯁꯤꯜ ꯍꯥꯏꯗꯤ ꯎꯟꯗ ꯂꯩꯕ ꯉꯥ ꯑꯃ ꯃꯈꯣꯡ ꯄꯥꯟꯗꯕ ꯃꯁꯛ ꯈꯔ ꯅꯨꯡꯁꯤꯕꯗꯣ ꯅꯟꯅ ꯅꯟꯅꯟꯅ ꯂꯅꯥꯎꯕ ꯃꯥꯟꯕꯗꯨꯣ ꯈꯪꯗ꯭ꯔꯣ
ꯃ ꯃꯅꯤ ꯁꯥꯟꯅꯕꯗꯨꯔꯣ ꯑꯗꯨꯝ ꯍꯤꯡꯉ ꯑꯗꯨꯝ ꯆꯥꯕ ꯌꯥꯕꯗ
ꯍꯦ ꯑꯗꯨ ꯍꯤꯡꯅ ꯆꯥꯟꯅꯗꯤꯌꯦ
ꯍꯦꯡꯅ ꯆꯥꯕꯒꯤ ꯃꯃꯤꯡꯗꯨ ꯀꯔꯤꯑꯕ
ꯎꯝ ꯀꯔꯤꯒꯤꯒꯦ ꯁꯜꯃꯟ ꯍꯥꯏꯕ꯭ꯔꯥ
ꯎꯝ ꯁꯜꯃꯟ ꯍꯥꯏꯕ
ꯑꯥ ꯑꯥ
ꯀꯔꯤ ꯇꯅ ꯅꯪꯕ
ꯑꯩꯁꯦ ꯆꯥꯛ ꯆꯥꯛ ꯇꯣꯛꯑꯒ ꯐꯝꯃꯝꯕꯅꯦ
ꯑꯩꯈꯣꯏꯗꯤ ꯆꯥꯛ ꯂꯣꯏꯗ꯭ꯔꯤꯌꯦ ꯀꯟꯅ ꯊꯣꯡꯉꯤ
ꯀꯔ ꯅꯣꯏ ꯆꯥꯛꯀꯗꯤ ꯍ ꯆꯥꯛ ꯊꯣꯡꯗ꯭ꯔꯤ ꯂꯣꯏꯗ꯭ꯔꯤ ꯌꯖꯤꯕ ꯄꯨꯡ ꯀꯩꯅꯣ ꯇꯥꯔꯁꯤꯕꯣ ꯄꯥꯟꯗꯥꯗꯣꯔꯦ
ꯊꯦꯡ ꯁꯤꯗꯤ ꯍ ꯏꯟꯖꯥꯡ ꯍꯥꯎꯕꯅꯤꯅ
ꯎꯝ
ꯉꯁꯤ ꯅꯨꯄꯤꯒꯤ ꯇꯧꯔꯤꯁꯦ ꯌꯦꯡꯉꯨꯅꯦ ꯅꯃꯨ ꯅꯅꯥꯃꯨꯟꯅ
ꯅꯪ ꯇꯥꯕ꯭ꯔꯣ
ꯇꯥꯛ
ꯀ
ꯅꯝ ꯅꯪ ꯅꯝ
ꯑꯗꯨꯗꯤ ꯑꯩ ꯈꯔ ꯅꯝꯒꯦ ꯅꯪ ꯇꯥꯛꯀꯣ ꯍꯥꯏ ꯑꯗꯨꯅ ꯑꯩꯉꯣꯟꯗꯗꯤ ꯑꯗꯣ ꯃꯤꯨ ꯊꯝꯃꯗꯤ ꯇꯥꯐꯝꯗꯤ ꯊꯣꯛꯇ ꯑꯩꯅ ꯁꯤ ꯐꯣꯟꯗꯦ ꯁꯥꯏꯂꯦꯟ ꯊꯝꯃꯤꯅꯦ
ꯅꯪ ꯀꯩꯅꯣꯒꯤ ꯑꯣꯏꯔꯑꯝꯅꯤꯌꯦ
ꯂꯣꯏꯅꯃꯗꯤꯦ ꯑꯩꯉꯣꯟꯅ ꯇꯥ ꯂꯃꯤꯉ ꯀ ꯍꯥꯏ ꯅꯣꯏ ꯍꯥꯏꯔꯦꯩꯅ ꯊꯝꯃ ꯀꯥꯟꯗ ꯅ ꯅꯝꯃꯗꯣ ꯑꯩ ꯇꯥꯗꯗꯦ ꯅꯠꯇꯦ ꯍꯧꯖꯤꯛꯀꯤ ꯋꯥꯅ ꯇꯥꯗꯦ ꯇꯥꯗꯦ ꯑꯩ ꯅꯝꯕꯁꯦ ꯈꯛꯇꯅꯦ ꯇꯥꯏꯔꯤꯁꯦ
ꯇꯥꯏꯄꯤꯡ ꯇꯧꯕꯗ ꯃꯈꯣꯟ ꯊꯣꯛꯍꯟꯕꯗꯣ
ꯑ ꯑꯗꯨꯅꯅꯤ
ꯑꯣꯏꯔꯝꯃꯁꯦ ꯑꯩ ꯃꯤꯠꯊꯨꯞꯄꯦ ꯑꯁ
ꯀꯩꯗꯧꯔꯒꯦ
ꯃꯣꯔꯣꯛ ꯆꯣꯡꯈ꯭ꯔꯦ
ꯀꯩ ꯀꯥꯡ ꯈꯨꯝꯕꯗꯧꯔꯤꯅꯣ ꯑꯣ ꯀ ꯆꯅꯃ ꯀꯔꯤ ꯑꯍ ꯂꯥꯏꯁꯦ ꯀꯩꯅꯣ
ꯑꯩ ꯂꯥꯛꯏꯁꯦ ꯉꯥꯅꯦ
ꯑ
ꯂꯩ ꯑꯍꯍꯤꯂꯗ ꯃꯗꯀ ꯈ ꯑꯍꯂꯥ ꯑꯩ ꯑꯩ ꯈꯪꯉꯦ
ꯅꯪ ꯈꯪꯕ꯭ꯔꯣ
ꯀꯪꯃꯦ ꯑꯩꯁꯨ ꯆꯥꯛ ꯉꯁꯤꯗꯤ ꯉꯟꯇꯥ ꯉ ꯇꯥ ꯀꯥꯊꯑ ꯉꯁꯥꯏ ꯑꯩꯅ ꯇꯨꯝ ꯍꯧꯒꯠꯄꯒ ꯀꯩꯅꯣ ꯇꯧꯅꯤꯡꯉꯩꯗ ꯑꯩ ꯃꯈꯥ ꯊꯨꯝꯒꯤ ꯑꯗꯨꯝ ꯄꯥꯏꯌꯣꯀꯣ ꯌꯥꯅꯤ
ꯍꯦ ꯄꯥꯏ
ꯑꯥꯥꯒ ꯁꯥꯥꯏꯦ ꯎꯦ ꯍꯣꯜꯄꯒ ꯃꯣꯏ ꯁꯦꯃꯤꯅꯔ ꯌꯥꯎꯕꯣꯏ ꯀꯣꯂꯦꯖꯗ
ꯎꯝ
ꯑꯗꯨꯗꯒꯤ ꯑꯗꯨꯝ ꯆꯠꯂꯦ ꯆꯥꯛꯁꯨ ꯆꯥꯗ꯭ꯔꯦ ꯑꯗꯨꯔꯒ ꯃꯣꯏꯒꯤ ꯑꯆꯥꯄꯣꯠꯄꯨꯗꯤ ꯄꯤꯛꯑꯦꯕ ꯆꯥꯛꯇꯣ ꯑꯗꯣ ꯇꯥꯛꯊꯣꯛ ꯀꯗꯣꯏ ꯉꯥ ꯅꯠꯇꯦꯠꯕ ꯃꯤꯂꯅꯁꯅꯦꯕ ꯑꯗꯨ ꯍꯥꯎꯇꯦꯕ ꯃꯣꯏ ꯆꯥꯛꯇꯣ ꯎꯩꯁ ꯏꯁꯄꯥꯏꯁꯤꯁꯦ ꯌꯥꯝ ꯌꯥꯝꯕꯒꯤ ꯍꯇꯥꯛꯇꯣ ꯍꯥꯎꯕ ꯌꯥꯝ ꯍꯥꯎꯕ ꯑꯣꯏꯗꯦ ꯂꯕ ꯑꯩꯒꯤ ꯃꯔꯨ ꯃꯔꯥꯡꯗꯨꯒꯤ ꯃꯅꯝ ꯉꯥꯛꯇꯗ ꯑꯃꯨ ꯂꯣꯏ ꯊꯣꯛꯣꯛꯑꯦꯕ ꯑꯗꯨꯗꯨꯅ ꯑꯗꯨꯗꯣ ꯆꯥꯛ ꯂꯩ ꯗꯨꯅ ꯆꯥꯛꯁꯦ ꯅꯨꯡꯗꯥꯡ ꯋꯥꯏꯔꯝ ꯌꯧꯁꯤꯜꯂꯛꯄꯗꯗꯤ ꯉꯥꯝꯁꯤꯜꯂꯛꯑꯦꯗꯅ ꯑꯗꯨꯗꯨꯒꯤ ꯀꯩꯅꯣꯁꯨ ꯃꯥꯁꯨ ꯊꯕꯛ ꯆꯠꯂꯨꯕꯅꯦꯕ ꯑꯩ ꯂꯩꯗꯨꯁꯨ ꯃꯥ ꯊꯕꯛ ꯆꯠꯂꯨꯕꯅꯤꯗꯨꯗ ꯃꯥꯁꯨ ꯗꯨꯝ ꯍꯜꯂꯛꯑꯒ ꯃꯥꯁꯨ ꯂꯩꯇꯕꯗꯨꯗ ꯑꯩꯅ ꯆꯥꯛꯁꯦ ꯊꯣꯡ ꯆꯥꯊꯣꯛꯑ ꯊꯣꯡꯒꯦꯅ ꯃꯥꯁꯨ ꯑꯗꯨ ꯑꯃ ꯍ ꯆꯥꯟꯅꯕ ꯍꯥꯏꯅ ꯅꯤꯡꯄꯥꯥ ꯆꯥꯈꯔꯁꯤꯅꯤ
ꯑꯗꯨꯨꯒ ꯊꯣꯡꯉꯒ ꯆꯥꯊꯣꯛꯑꯦ
ꯀꯥꯡꯍꯧꯑꯝ ꯉꯧꯊꯣꯛ ꯊꯣꯛꯑꯦ ꯑꯗꯒꯤ ꯃꯣꯏꯅ ꯆꯥꯛ ꯍꯦꯛ ꯂꯣꯏꯔꯛꯄꯒ ꯀꯩꯅꯣꯒꯤ ꯆꯥꯛꯁꯨ ꯀꯧꯔꯛꯑꯦꯕ ꯑꯃꯨꯛ ꯑꯗꯨꯗꯩ ꯉꯥ ꯉꯥꯒ ꯏꯔꯣꯝꯕꯗꯨꯒ ꯂꯧꯔꯛꯑꯦ ꯑꯗꯨꯗꯣ ꯆꯥꯔꯅꯤ ꯉꯥꯅꯦꯅ ꯃꯍꯤ ꯈꯨꯂꯥꯡ ꯑꯃ
ꯃꯌꯥꯝꯒꯤ ꯇꯧꯕꯅꯤꯅ ꯂꯥꯡ ꯇꯥꯝ
ꯈꯪꯗꯦ ꯅꯍꯥꯟꯗꯩ ꯉꯁꯤꯅ ꯍꯦꯟ ꯂꯥꯡꯕ ꯍꯥꯏ ꯇꯥꯔꯦ ꯅꯍꯥꯟꯗꯩ ꯉ ꯈꯪꯗꯦ ꯃꯤꯁꯨ ꯌꯥꯝ ꯂꯩꯕ ꯅꯠꯇꯦ ꯅꯣꯏ ꯌꯨꯝ ꯂꯣꯏ ꯆꯠꯅꯔꯝꯃꯅꯤ ꯍꯧꯖꯤꯛꯀꯥꯟ
ꯅꯣꯡꯃ ꯅꯣꯡꯃꯒꯤ ꯗꯥꯎꯅꯤꯗ
ꯑꯟꯗ ꯇꯥꯎꯔꯒꯁꯨ ꯃꯍꯤ ꯂꯥꯡꯗꯕꯁꯨ ꯌꯥꯎ
ꯅꯣꯡꯃ ꯅꯣꯡꯃꯒꯤ ꯗꯥꯎꯅꯤ
ꯑꯩ ꯍꯣꯏꯔꯦꯟꯗꯤ ꯑꯩꯁꯦ ꯉꯁꯥꯏꯁꯦ ꯍꯜꯂꯛꯑꯒ ꯑꯩꯁꯦ ꯑ ꯆꯥꯛꯁꯨ ꯆꯥ ꯊꯣꯛꯑꯒ ꯂꯩꯔꯤꯛꯁꯦ ꯄꯥꯒꯦꯅ ꯑꯩꯁꯦ ꯐꯥꯇꯣꯛꯑꯦꯕ ꯈꯪꯉꯕ
ꯇ ꯎꯝ
ꯑꯗꯨꯒ ꯑꯩꯁꯦ ꯇꯦꯁ ꯊꯥꯏꯌꯦꯕ ꯈꯪꯉꯕ
ꯎꯝ
ꯑꯩꯖꯦ ꯇꯦꯁ ꯊꯥꯕꯁꯤꯗ ꯇꯦꯁ ꯊꯥꯕꯩ ꯒꯣꯏ ꯁꯟꯁꯦ ꯍꯪꯕ ꯀꯣꯏꯁꯟꯁꯦ ꯄꯥꯔꯛꯄꯁꯤꯗ ꯑꯩꯖꯦ ꯈꯪꯖꯤꯜꯂꯛꯇꯕꯅꯦꯕ ꯑꯗꯨꯝ ꯈꯪꯗꯕꯁꯤꯅ ꯌꯥꯝꯁꯤꯜꯂꯛꯄ ꯑꯩꯉꯣꯟꯗ ꯑꯩꯅ ꯈꯪꯕꯁꯤꯅ ꯍꯥꯏꯗꯤ ꯆꯥꯝꯃꯩ ꯃꯅꯨꯡꯗ ꯇꯨ ꯄꯥꯔꯁꯦꯟ ꯑꯣꯏꯒꯗ꯭ꯔꯥ ꯋꯥꯟ ꯄꯥꯔꯁꯦꯟꯃꯨꯛ ꯑꯣꯏꯒꯗ꯭ꯔꯥ ꯌꯥꯝ ꯈꯪꯗ꯭ꯔꯦꯕ ꯈꯪꯉꯕ ꯑꯗꯨꯗ ꯍꯥꯏꯗꯤ ꯑꯁꯤꯗꯤ ꯌꯥꯔꯔꯣꯏꯅ ꯑꯩꯖꯦ ꯅꯍꯥ ꯑꯩꯅ ꯈꯪꯕ ꯈꯔ ꯌꯥꯎꯕ꯭ꯔꯥ ꯌꯦꯡꯒꯦꯅ ꯄꯦꯄꯔ ꯋꯥꯟꯗꯨꯅꯦꯕ ꯌꯦꯡꯉꯤꯗꯨꯁꯨ ꯑꯗꯨꯒ ꯈꯪꯕ ꯌꯥꯎꯕ꯭ꯔꯥ ꯌꯦꯡꯒꯦꯅ ꯑꯩꯁꯦ ꯑꯗꯨꯝ ꯆꯠꯂ ꯆꯠꯂ ꯀꯣꯏꯁꯟ ꯑꯃꯃꯝ ꯑꯗꯨꯝ ꯌꯦꯡꯉꯝꯃꯦ ꯑꯗꯨꯒ ꯑꯗꯨꯝ ꯌꯦꯡꯉꯝꯕꯗꯩ ꯈꯪꯗꯕꯁꯦ ꯌꯥꯝꯁꯤꯜꯂꯛꯇ꯭ꯔꯩ ꯊꯣꯛꯑꯦ ꯁꯝꯃꯤ ꯁꯝꯃꯤꯠ ꯇꯧꯁꯤꯜꯂꯒ ꯊꯣꯛꯂꯛꯑꯦꯕꯀꯣ ꯊꯣꯛꯂꯛꯑꯀꯥꯟꯗ ꯌꯥ ꯑꯥꯁ ꯀꯩꯅꯣ ꯈꯖꯤꯛꯈꯛ ꯐꯪꯉꯦ
ꯃꯥꯛ ꯀꯌꯥ ꯐꯪꯉꯕ
ꯑꯁ ꯈꯖꯤꯛ ꯈꯛ ꯐꯪꯉꯦ ꯍꯥꯏꯔꯒ ꯈꯖꯤꯛ ꯈꯛ ꯍꯥꯏꯗꯤ ꯑꯩ ꯑꯝꯇ ꯈꯣꯠꯇꯦ ꯆꯨꯝꯕ꯭ꯔꯥ ꯂꯥꯟꯕ꯭ꯔꯥ ꯀꯥꯏꯅ ꯒꯦꯁ ꯇꯧꯕ꯭ꯔꯥ ꯀꯥꯏꯅ ꯑꯝ ꯇꯧꯗꯦ ꯑꯩꯅ ꯑꯗꯨꯝ ꯑꯩꯅ ꯈꯪꯕꯗꯣ ꯈꯛꯇꯪ ꯑꯩꯅ ꯆꯨꯝꯅꯤ ꯈꯪꯕꯗꯣ ꯈꯇꯪꯅꯦ ꯈꯣꯠꯄ
ꯃꯥꯗꯗꯤ ꯌꯥꯔꯣꯏꯗ
ꯌꯥꯔꯣꯏꯕ ꯀꯥꯏꯗꯩꯅꯣ ꯑꯗꯨ ꯑꯩꯅ ꯑꯗꯨꯗꯩ ꯑꯩꯁꯦ ꯀꯣꯛ ꯆꯤꯛꯈꯠꯂꯛꯄꯤꯅꯦꯕ ꯈꯪꯉꯕ꯭ꯔꯥ
ꯎꯝ ꯍꯨꯝ ꯍꯨꯝ ꯂꯥꯏꯔꯤꯛ ꯉꯥꯛꯇꯪ ꯌꯦꯡꯉꯨꯕꯒꯤ
ꯅꯩꯁꯦ ꯉꯥꯇꯪ ꯌꯦꯡ ꯀꯣꯛꯁꯦ ꯆꯤꯈꯛꯠꯂꯛꯑꯦ ꯑꯗꯨꯗꯒꯤ ꯑꯩꯁꯦ ꯐꯣꯟ ꯔꯤꯜꯁ ꯌꯦꯡꯉꯗꯤ ꯏꯁꯥꯁꯦ ꯑꯃ ꯌꯦꯡꯅꯤꯡꯗꯕꯗꯣ ꯈꯣꯏꯗꯧ ꯑꯣꯏꯅ ꯁꯧꯒꯠ ꯕꯣꯗꯧꯔꯝꯕ꯭ꯔꯣ ꯏꯊꯟꯇ ꯏꯊꯟꯇ ꯐꯣꯟꯁꯦ ꯄꯥꯏꯕꯗ ꯈꯣꯏꯗꯧ ꯑꯣꯏ ꯁꯥꯎꯒꯠꯂ ꯇꯣꯛꯆꯕꯗꯣ ꯏꯊꯟꯇ ꯑꯗꯨꯗꯨꯒꯤ ꯑꯩꯁꯦ ꯐꯣꯟꯗꯅꯤ ꯑ ꯑꯥꯏ ꯖꯤꯁꯨ ꯑꯦ ꯕꯤꯁꯨ ꯂꯣꯏ ꯗꯤꯑꯦꯛꯇꯤꯕꯧꯠ ꯇꯧꯊꯣꯛꯑ ꯊꯝꯕꯅꯦ ꯑꯩꯅ
ꯑꯁꯦꯡꯕꯩꯔꯣ
ꯑꯥ ꯑꯥ ꯑꯍ ꯇꯧꯊꯣꯛꯑꯦꯗꯅ ꯇꯧꯊꯣꯛꯑꯒ ꯑꯩꯖꯦ ꯕ ꯐꯣꯟꯖꯧ ꯆꯥꯔ꯭ꯁ ꯇꯧꯁꯜꯂꯝꯃꯒ ꯇꯨꯝꯃꯦꯕ ꯈꯪꯕ꯭ꯔꯥꯍ ꯇꯨꯝꯕꯁꯤꯗ ꯐꯣꯟ ꯃꯤꯁ ꯀꯣꯜ ꯐꯣꯟ ꯇꯧꯔꯛꯑꯝꯕꯒꯁꯦ ꯑꯝ ꯇꯥꯗꯕꯤꯅꯦꯕ ꯑꯩꯁꯦ ꯈꯪꯕ꯭ꯔꯥ ꯑꯩꯁꯦ ꯇꯨꯝꯅꯤꯡꯉꯦꯕ ꯈꯪꯕ꯭ꯔꯥ ꯃꯣꯏ ꯆꯠꯂꯨꯕꯗꯨꯗꯣ ꯆꯠꯂꯨꯕꯗꯒꯤꯁꯨ ꯇꯨꯝꯅꯤꯡꯕꯁꯦ ꯍꯦꯜꯂꯕꯅꯦꯕ ꯑꯩꯁꯦ ꯁꯦ ꯑꯗꯩꯖꯦ ꯗꯤꯑꯦꯛꯇꯤꯚꯦꯠ ꯇꯧꯊꯣꯛꯑ ꯐꯣꯟꯁꯦ ꯆꯥꯔ꯭ꯁ ꯇꯧꯁꯜ ꯆꯥꯔ꯭ꯁ ꯇꯧꯁꯜꯂꯝꯃꯒ ꯇꯨꯝꯃꯦ ꯇꯨꯝꯃꯒ ꯃꯤꯁꯀꯣꯜ ꯀꯀꯩ ꯂꯩꯔꯝꯃꯦ ꯑꯗꯨꯗꯣ ꯑꯃꯨꯛ ꯍꯜꯂꯒ ꯑꯃꯨꯛ ꯇꯧꯔꯦ ꯑꯗꯨꯒ ꯑꯝ ꯇꯥꯗꯕꯤꯅꯦ ꯍꯥꯏꯕ ꯑꯩꯅ ꯇꯨꯝꯃꯤꯗꯣ
ꯅꯪ ꯋꯥꯈꯜ ꯑꯃ ꯈꯜꯂꯨꯔꯦꯕ ꯅꯠꯇ꯭ꯔꯥ
ꯑꯩꯖꯦ ꯇꯨꯝꯃꯦ ꯑꯗꯨꯑ ꯍꯧꯒꯠꯂꯛꯑꯀꯥꯟꯗ ꯑꯃꯨꯛ ꯆꯥꯛꯁꯦ ꯂꯥꯝꯃꯛꯑꯦ ꯆꯥꯛ ꯊꯣꯡꯗꯣꯛꯑꯦ ꯍꯧꯖꯤꯛ ꯑꯗꯨꯒ ꯑꯩ ꯂꯩꯔꯤꯛ ꯄꯥꯎꯔꯅꯤ
ꯗꯤꯑꯦꯛꯇꯤꯕꯦꯠ ꯇꯧꯒ꯭ꯔꯕꯅꯤꯅ ꯍꯥꯞꯄ ꯌꯥꯔꯣꯏꯀꯣ
ꯑꯩ ꯀꯛꯊꯠꯈ꯭ꯔꯦ ꯑꯥ ꯑꯥꯏ ꯖꯤꯗꯨꯁꯨ ꯑꯦꯞꯇꯨ ꯂꯣꯏꯅ ꯀꯛꯈ꯭ꯔꯦ ꯑꯦ ꯕꯤꯗꯤ ꯃꯁꯥꯒꯤ ꯑꯩ ꯌꯥꯎꯖꯩꯗꯅ ꯐꯣꯟ ꯈꯨꯗꯤꯡꯒꯤ ꯑꯗꯨꯗ ꯑꯩꯅ ꯀꯛꯇꯝꯅꯦꯕ ꯑꯥꯏ ꯖꯤꯗꯨꯗꯤ ꯑꯩꯅ ꯗꯥꯎꯟꯂꯣꯗ ꯇꯧꯕꯅꯦ ꯍꯥꯏꯅ ꯑꯩꯅ ꯀꯛꯊꯠꯄꯅꯦ
ꯑꯦꯞ ꯕꯤ ꯖꯨ ꯀꯛꯄ ꯌꯥꯕꯅꯦ
ꯌꯥꯏꯌꯦ ꯑꯗꯅ ꯊꯝꯕ
ꯊꯃꯅꯨ ꯀꯥꯏꯅ ꯀꯛꯈꯦꯜꯂꯨ ꯀꯥꯏꯅ
ꯀꯥꯊꯛꯀꯦ ꯐꯣꯟ ꯏꯁꯇꯣꯔꯦꯖꯁꯨ ꯆꯤꯜꯂꯒ ꯂꯩꯔꯕꯅꯤ ꯍꯧꯖꯤꯛ ꯐꯣꯟ ꯏꯁꯇꯣꯔꯦꯖ ꯆꯟꯗ꯭ꯔꯕꯅꯤ ꯑꯩꯒꯤ ꯍꯣꯏ ꯏꯁꯣꯔꯤꯁꯤ ꯆ ꯑꯗꯨꯝ ꯂꯣꯏꯔꯦ ꯍꯥꯏꯕ ꯑꯩ ꯂꯦꯞꯇꯣꯞꯇ ꯕꯤꯌꯝ ꯃꯌꯥꯝ ꯍꯥꯞꯆꯤꯟꯟꯒꯦꯅ ꯈꯜꯂꯤꯕ
ꯁꯁꯛꯕ ꯑꯩꯗꯤ ꯑꯩꯗꯤ ꯀꯛꯄ ꯄꯥꯝꯃꯣꯏ ꯄꯥꯝꯃꯨꯗ꯭ꯔꯥ ꯅꯪ ꯉꯥꯏꯍꯥꯗꯒꯤ ꯑꯥꯗ
ꯀꯩꯅꯣ ꯗꯤꯂꯤꯠ ꯇꯧꯕ ꯅꯠꯇꯦꯗꯤ ꯑꯦꯛꯇꯤꯚꯦꯠ ꯇꯧꯕꯅꯦ
ꯗꯤ ꯑꯦꯛꯇꯤꯚꯦꯠ ꯇꯧꯕ ꯑꯣꯏꯇꯥꯔꯁꯨ ꯅꯪ ꯄꯥꯏꯅꯤꯡꯀꯥꯟꯗ ꯄꯥꯏꯔꯁꯨ ꯁꯨꯝ ꯅꯨꯡꯉꯥꯏꯇꯦ
ꯎꯝ ꯑꯩ ꯀꯔꯤ ꯀꯥꯏꯗꯤ ꯀꯩꯅꯣ ꯀꯔꯤ ꯀꯥꯏꯗ ꯑꯃ ꯗꯦꯛꯇꯤꯚ ꯇꯧꯕ ꯍꯥꯏꯁꯤꯗꯤ ꯑꯗꯨꯝ ꯅꯪ ꯍꯥꯟꯅ ꯂꯩꯔꯝꯕ ꯃꯐꯝꯗꯨꯗ ꯑꯗꯨꯝ ꯍꯟꯖꯤꯜꯂꯛꯇꯣꯏꯅꯦ
ꯣꯁꯨ
ꯀꯃꯅ ꯀꯗꯤ ꯍ ꯀꯩꯗ ꯄꯥꯝꯃꯨ ꯂꯣꯏꯅꯣꯒꯦ ꯑꯛꯇ ꯍꯟꯊꯗꯕꯁꯨ ꯂꯩꯇꯦ ꯒꯦꯝ ꯁꯣꯛꯇꯕꯁꯨ ꯂꯩꯇꯦ
ꯀꯔꯤꯝꯇꯣꯛ ꯇꯧꯁꯤ ꯂꯩꯇꯦ ꯀꯦ
ꯗꯤ ꯑꯦꯛꯇꯤꯚꯦꯠ ꯇꯧꯕꯒꯤ ꯃꯍꯨꯠꯇ ꯑꯩꯁꯤꯗꯨꯃꯛ ꯀꯛꯑꯗꯤ ꯌꯥꯏ ꯀꯩꯅꯣ ꯄꯥꯏꯗ꯭ꯔꯦ ꯑꯗꯨꯝ
ꯍꯣꯏ ꯄꯥꯏꯗ ꯑꯗꯨꯁꯨ ꯌꯦꯇ
ꯎꯝ
ꯑꯦꯐ ꯕꯤ ꯋꯥꯏꯗ ꯑꯦꯀꯥꯎꯟꯗ ꯂꯣꯛ ꯑꯥꯎꯠ ꯇꯧꯔ ꯊꯝꯖꯩ ꯀꯩꯅꯣ
ꯌꯥꯏ ꯌꯥꯏ ꯑꯦꯌꯦꯏ
ꯇꯞ ꯃꯅꯤ
ꯍꯗꯤ ꯅꯪ ꯐꯣꯟꯗꯨꯗ ꯅꯪ ꯆꯪꯅꯤꯡ ꯇꯥꯔꯗꯤ ꯆꯪꯗꯅꯕꯒꯤ ꯍꯥꯏꯕ ꯋꯥꯅꯤꯗ
ꯍꯣꯏ ꯍꯣꯏ ꯑꯗꯨꯦ
ꯑꯦꯞ ꯑꯣꯏꯅ ꯌꯥꯎꯗ꯭ꯔꯗꯤ
ꯑꯗꯨ ꯊꯝꯃꯣ ꯅꯪꯁꯨꯣ
ꯊꯃꯒꯦꯗꯤ ꯊꯃꯒꯦ
ꯑꯣ